ꯇꯕ
ꯇꯥꯔꯦ
ꯀ꯭ꯔꯤꯇꯥ ꯑꯣꯕ꯭ꯔꯖꯤꯦꯛꯇ
ꯑꯁ ꯋꯥ ꯉꯥꯡꯃꯟꯕꯒꯤ ꯋꯥ ꯉꯥꯎꯅꯦ
ꯁꯤꯁꯤ ꯀꯨꯏꯅ ꯑꯃꯨꯛ ꯑꯩꯈꯣꯏ ꯑꯅꯤ ꯋꯥꯔꯤ ꯁꯥꯕ ꯍꯧꯖꯤꯛ
ꯑꯥ ꯋꯥꯔ ꯏꯟꯅ ꯑꯣ ꯅ ꯋꯥ ꯌꯥꯗꯕ꯭ꯔꯣ
ꯑꯩꯒꯤꯗꯤ ꯑꯗꯨꯝ ꯌꯥꯏꯌꯦ ꯃꯥꯒꯤꯗꯣꯖꯗꯕ꯭ꯔꯥ ꯈꯪꯗꯦ ꯉꯥꯏꯌꯣ ꯑꯩꯈꯣꯏꯗ ꯍꯟꯗꯛꯁꯦꯌꯥꯡ ꯎꯌꯥꯡ ꯂꯩ ꯑꯗꯣ ꯃꯥꯒꯤ ꯊꯕꯥꯛ ꯃꯐꯝꯥꯝ ꯍꯣꯡꯒꯦꯅ ꯂꯥꯛꯄ ꯉꯔꯥꯡꯗꯨꯅ
ꯎꯝ
ꯑꯗꯣ ꯑꯩꯈꯣꯏ ꯑꯗꯨꯝ ꯋꯥꯔꯤ ꯁꯥꯕꯗ ꯌꯥꯝ ꯑꯗꯨꯝ ꯅꯣꯛꯈ꯭ꯔꯒ ꯂꯩꯌꯦ ꯀꯔꯤꯔꯥ ꯈꯪꯗꯦ
ꯑꯍꯥꯟꯕ ꯇꯥꯎꯕ ꯃꯈꯣꯏꯗꯤ ꯅꯣꯛ ꯂꯩꯒꯅꯤ ꯃꯤ ꯑꯇꯣꯞꯄꯁꯤꯡꯁꯨ
ꯊꯕꯛ ꯑꯍꯣꯡ ꯈꯪꯒꯦꯅ ꯑꯗꯣ ꯑꯩꯈꯣꯏꯗ ꯅꯨꯃꯤꯠ ꯑꯅꯤ ꯑꯍꯨꯝ ꯂꯦꯛꯀꯦꯅ ꯂꯥꯛꯄ
ꯑ
ꯑꯗꯨꯝ ꯃꯥꯅ ꯆꯥꯛ ꯏꯟꯁꯥꯡ ꯊꯣꯡꯕꯤꯌꯦ ꯍꯥꯏꯌꯦ ꯑꯗꯨ ꯅꯨꯃꯤꯠ ꯑꯅꯤ ꯑꯍꯨꯝꯗꯤ
ꯑꯥ ꯑꯩꯒꯤꯁꯨ ꯅꯦꯠꯋꯥꯛ ꯈꯔ ꯅꯨꯡꯉꯥꯏꯔꯝꯃꯗꯤ ꯌꯥꯝꯅ ꯁꯥꯟꯅꯕ ꯌꯥꯔꯝꯃꯅꯤ ꯉꯁꯤ ꯌꯥꯗꯕꯒꯤ ꯍꯧꯖꯤꯛꯅ ꯂꯥꯁ ꯑꯣꯏꯔꯅꯤ ꯁꯤꯗꯤ ꯑꯅꯥꯎ ꯅꯪꯅꯄꯤꯕꯗꯨꯅꯤ
ꯑꯣ ꯃꯥ ꯑꯗꯨꯗꯤ ꯌꯥꯕ꯭ꯔꯥꯅꯦ ꯑꯗꯨꯗꯤ
ꯑꯃ ꯑꯩꯒꯤ ꯑꯁꯦꯡꯕꯗꯨꯗꯤ ꯆꯠ ꯇꯦꯕꯥꯟ ꯀꯝꯄꯂꯤꯠ ꯗ ꯇꯁ ꯊꯣꯛꯂꯥꯛꯄ
ꯑꯁ ꯅꯨꯡꯃꯥꯏꯅ ꯍꯥꯏꯒꯅꯨ ꯅꯪꯒꯤꯗꯤ ꯑꯗꯨꯒꯤꯅꯦ ꯑꯩꯗꯣ ꯋꯥꯈꯜ ꯋꯥꯈꯜꯂ ꯋꯥꯕꯗꯣ ꯃꯔꯛ ꯃꯛꯇ ꯑꯗꯨꯝ ꯌꯥꯔꯦꯕ
ꯑꯁ ꯃꯤꯁꯨ ꯁꯨꯃꯥꯏꯅ ꯉꯥꯡꯅꯅ ꯑꯏꯩꯅ
ꯅꯦꯠꯇꯦ ꯅꯪꯒꯤꯁꯦ ꯑꯩꯅ ꯈꯔ ꯋꯥꯈꯥꯎ ꯋꯥ ꯌꯥꯝ ꯃꯔꯨꯔꯥꯛ ꯃꯔꯨꯔꯥꯛꯛꯇ ꯂꯨꯝꯗꯦꯔꯥ ꯆꯠꯂꯦꯅ ꯅꯪꯒꯤꯗꯣ
ꯎꯝ
ꯑꯗꯨꯒꯤꯅꯦ ꯃꯅꯥꯛ ꯃꯅꯥ ꯇ ꯕꯔ ꯍꯥꯏꯂ ꯑꯗꯨꯗꯣ ꯑꯃꯅꯗꯤ ꯃꯄꯥꯟꯗ ꯑꯗꯨꯝ ꯊꯥꯎꯈ꯭ꯔꯒ ꯆꯪꯕ ꯌꯥꯒꯅꯤ ꯍꯥꯏꯌꯦ ꯑꯃꯅꯗꯤ ꯑꯩꯅ ꯈꯔ ꯋꯥꯈꯥꯎ ꯋꯥꯕ ꯀꯤꯕꯗꯣ ꯃꯥꯁꯨ ꯕꯤꯖꯤ ꯑꯣꯏꯕꯤꯒꯦꯔꯥ ꯈꯪꯗꯦ ꯑꯗꯨꯝ ꯀꯣꯜꯒꯨꯝꯕ ꯃꯥꯕꯨ ꯋꯥꯒꯨꯝꯕ ꯍꯥꯡꯅꯤ ꯀꯣꯜꯒꯨꯝꯕ ꯑꯗꯨꯝ ꯑꯣ ꯕꯦꯛꯒꯨꯝꯕ ꯇꯥꯎꯕꯅꯦ ꯑꯗꯣ ꯐꯖꯥꯅ ꯍꯨꯝꯗ꯭ꯔꯦ ꯉꯁꯤ ꯑꯗꯨꯒꯤ ꯑꯩꯁꯨ ꯑꯃ ꯈꯥꯡꯕ ꯇꯟꯕ
ꯎꯝ
ꯃꯥ ꯀꯗꯤ ꯕꯤꯗꯤꯑꯣ ꯀꯣꯕꯤꯗꯤꯑꯣ ꯐꯨꯠꯕꯣꯜ ꯇꯧꯔꯒ ꯏꯁꯀ꯭ꯔꯤꯟ ꯆꯦꯌꯔꯒꯨꯝꯕ ꯇꯧꯔꯒ ꯑꯗꯨꯝ ꯁꯦꯝꯕꯤꯕꯅꯦꯕ ꯃꯥꯅ
ꯑ
ꯎ ꯀꯗꯤ ꯌꯥꯔꯦ
ꯑꯩꯒꯤꯇꯤ ꯑꯩꯗꯤ ꯇ ꯌꯥ ꯌꯥꯕꯗꯨ ꯑꯗꯨꯝ ꯇꯧꯔꯗꯤ ꯂꯣꯏꯔꯅꯦ ꯇꯥꯎꯕꯅꯤꯅ ꯋꯥꯕ ꯍꯧꯔꯦ ꯑꯩ
ꯑꯗꯨ ꯑꯗꯨꯅꯦ ꯋꯥꯕ ꯇꯕꯅꯦ
ꯁꯤꯁꯨ ꯄꯥꯝꯃꯨꯡꯉ ꯃꯥꯟꯕꯒꯤ ꯇꯎꯕꯅꯤ ꯍꯥꯏ ꯂꯥꯏꯔꯤꯛꯁꯨ ꯄꯥꯕ ꯃꯇꯝ ꯅꯥꯏꯇ꯭ꯔꯦ ꯁꯤ ꯇꯥꯎꯒꯗꯗꯒꯤ
ꯏꯃꯥꯅ ꯈꯔ ꯋꯥꯅ ꯋꯥꯔꯁꯨ ꯇꯥꯛꯑꯣ ꯍꯥꯏꯌꯦ ꯑꯗꯨ ꯎꯄꯥꯏ ꯂꯩꯗꯕꯤꯒꯤ ꯐꯣꯟꯒꯨꯝꯕ ꯅꯛꯑꯣ ꯑꯃ ꯂꯩꯔꯗꯤ ꯐꯒꯗꯕ ꯕꯣꯔ ꯌꯦꯡꯅꯤꯡꯉꯥꯏ
ꯐꯣꯟ ꯏꯕꯣ ꯌꯦꯡꯕ꯭ꯔꯣ
ꯐꯣꯟꯗꯒꯤꯐꯥꯎ ꯌꯦꯡꯉꯦ ꯍꯣꯏ ꯉꯁꯤ ꯉ ꯔꯦꯗꯤꯑꯣ ꯈꯣꯏꯗ ꯆꯠꯂꯒ ꯌꯦꯡꯉꯦ ꯄ꯭ꯔꯣꯖꯦꯛꯇꯔꯗ ꯃꯣꯏꯒꯤ ꯔꯨꯝꯗꯣ ꯋꯥꯜꯗꯣ ꯋꯥꯏꯠ ꯑꯣꯏꯕꯒꯤ ꯃꯣꯏꯒꯤ ꯔꯨꯝꯗ ꯑꯣꯏꯅ ꯌꯦꯡꯕ ꯆꯠꯂꯦ ꯃꯥꯁꯨ ꯍꯣꯁꯄꯤꯇꯥꯜꯗ ꯂꯩꯕ ꯆꯠꯈ꯭ꯔꯕ ꯑꯗꯨꯒꯤ ꯑꯗꯨꯏꯒꯤꯅꯦ ꯒ꯭ꯔꯨꯞꯇ ꯄꯥꯛ ꯆꯥꯡꯅꯕꯗꯧꯃ
ꯃꯥꯒꯤꯁꯨ ꯇꯥꯎꯅꯤꯡꯉꯥꯏ ꯂꯩꯔꯤꯕ꯭ꯔꯣ ꯌꯥꯝ
ꯈꯪꯗꯦꯗ ꯄꯥꯎ ꯐꯥꯎꯅꯗꯕ ꯀꯨꯏꯔꯣꯛꯦ ꯐꯖꯥ ꯅꯈꯣꯏꯁꯨ
ꯑ
ꯎꯝ ꯃꯁꯦ ꯄꯨꯡ ꯀꯌꯥꯒꯣꯝꯗ ꯇꯨꯝꯂ ꯍꯧꯒꯠꯄꯗꯣ ꯄꯨꯡ ꯀꯌꯥꯗ ꯍꯧꯒꯠꯄ꯭ꯔꯥ
ꯍꯧꯁ ꯈꯔꯥ ꯂꯗꯤ ꯇꯨꯝ ꯇ
ꯍꯒꯠꯄꯇ
ꯁꯚꯦꯟ
ꯍ
ꯁꯕꯦꯟ ꯅꯧꯒꯅꯤ ꯅꯨꯛꯀ ꯕ꯭ꯔꯦꯛꯐꯥꯁ ꯆꯥꯕ ꯆꯥꯗꯅꯤ ꯍꯤꯗꯥꯛ ꯆꯥꯅꯤꯉꯥꯏ
ꯎꯝ
ꯂꯙꯒ꯭ꯔꯥ ꯂꯥꯏꯔ ꯍꯁꯄꯤꯇꯥꯜꯁ ꯑꯅꯤ
ꯎꯝ ꯑꯌꯨꯛꯇ ꯋꯥꯔꯤ ꯁꯥꯕꯗꯤ ꯅꯨꯡꯉꯥꯏꯗꯤ ꯅꯨꯡꯉꯥꯏꯒꯤꯅꯦ ꯁꯦꯡꯅꯤ ꯑꯗꯨ ꯌꯒꯦ ꯑ ꯑꯌꯨꯛꯇ ꯅꯨꯡꯉꯥꯏꯌꯦ ꯅꯨꯡꯗꯥꯡ ꯈꯔ ꯊꯦꯡꯕ ꯃꯇꯝꯗ ꯍꯧꯖꯤꯛꯀꯤ ꯃꯇꯝꯒꯨꯝꯕꯗ ꯅꯨꯡꯉꯥꯏ
ꯑꯗꯨ ꯑꯩꯈꯣꯏꯗꯤ ꯊꯕꯥꯛ ꯂꯩꯗꯕꯅꯤꯅ ꯑꯗꯨꯝ ꯋꯥꯔꯤ ꯁꯥꯕꯗꯤ ꯌꯥꯏ ꯑꯗꯣ ꯅꯣꯏꯗꯗꯤ ꯈꯪꯗꯦ ꯃꯇꯝ ꯈꯔ ꯋꯥꯠꯄꯅꯤꯅ꯫
ꯄꯨꯡ ꯑꯅꯤ ꯑꯍꯨꯝꯒꯨꯝꯕꯗ ꯑꯣꯏꯔꯗꯤ ꯈꯔ꯫ ꯁꯨꯇꯤꯒꯨꯝꯕ ꯅꯨꯃꯤꯠ ꯑꯣꯏꯔꯗꯤ ꯈ꯭ꯔ ꯐꯩꯌꯦ꯫ ꯅꯠꯇ꯭ꯔꯥꯗꯤ ꯅꯩ ꯃꯇꯝ ꯅꯂꯩꯗ꯭ꯔꯥ ꯌꯥꯗꯦ꯫ ꯅꯍꯥꯟꯁꯨ ꯍꯦꯛ ꯈꯜꯂꯑꯒ ꯄꯨꯡ ꯃꯔꯤꯗ ꯍꯜꯂꯛꯑꯒ ꯆꯥꯛ ꯆꯥꯗ꯭ꯔꯤꯐꯥꯎ ꯋꯥꯔꯤ ꯁꯥꯟꯅꯩ ꯎꯝ
ꯑꯁ ꯉꯥꯏꯌꯣ ꯅꯪꯒꯤ ꯈꯣꯡꯎꯣꯞ ꯅꯪꯅ ꯄꯤꯡ ꯍꯥꯏꯕꯗꯣ ꯑꯁꯤ ꯑꯩꯈꯣꯏ ꯕꯖꯥꯔꯗ ꯑꯃ ꯎꯌꯦ꯫ ꯌꯦꯡꯕꯗ ꯑꯁ ꯌꯥꯝ ꯐꯖꯕ ꯑꯣꯏꯗꯦꯗ ꯑꯩꯒꯤꯗꯤ꯫
ꯈꯪꯗꯦ ꯀꯌꯥ ꯄꯤꯕ꯭ꯔꯥ?
ꯃꯃꯥꯟꯒꯤꯗꯤ ꯍꯪꯕ ꯀꯥꯎꯈ꯭ꯔꯕ ꯑꯩꯈꯣꯏꯁꯨ꯫
ꯎꯝ
ꯁꯨ ꯊꯤꯅꯤꯡꯉꯥꯏ ꯂꯥꯛꯄꯅꯦꯕ ꯑꯗꯣ ꯑꯩꯈꯣꯏ ꯕꯤꯁꯨ ꯑꯩꯒꯤꯗꯣ ꯎꯔꯒ ꯑꯩꯗꯤ ꯑꯁꯤ ꯄꯥꯝꯗꯦꯅ ꯑꯁꯤ ꯁꯤ ꯅꯌꯨ ꯕ꯭ꯔꯦꯟꯖꯇ ꯑꯣꯏꯅ ꯂꯧꯈ꯭ꯔꯒꯦꯅ ꯑꯗꯣ
ꯎꯝ
ꯀꯔꯤꯅꫭ ꯈꯔ ꯀꯔꯤꯔꯥ ꯌꯦꯡꯕꯗ ꯑꯃꯥ ꯋꯥꯠꯄꯒꯨꯝ ꯇꯎꯋꯦꯗ
ꯑꯃ ꯗꯤꯃꯥꯄꯨꯔ ꯀꯤꯛ ꯏꯁꯇꯣꯔꯅꯗꯤ ꯌꯥꯝ ꯐꯖꯩ ꯇꯨ ꯅꯣꯏꯒꯤ ꯀꯛꯄ ꯃꯐꯝꯗꯒꯤ ꯀꯥꯄꯒꯤ ꯑꯗꯨꯗꯗꯤ ꯈꯔ ꯇꯥꯡꯉꯦꯕ ꯄꯤꯡ ꯆꯔꯁ ꯌꯥꯎꯗꯕꯤꯗ ꯂꯤꯁꯤꯡ ꯑꯍꯨꯝꯒ ꯋꯥꯟ ꯍꯟꯗ꯭ꯔꯦꯗ ꯍꯥꯏꯌꯦꯕ
ꯁꯤꯞꯄꯤꯡ ꯁꯤꯞꯄꯤꯡ ꯆꯔꯆꯇꯤ ꯀꯌꯥ ꯂꯥꯛꯎꯅꯤ ꯍꯥꯏꯕ꯭ꯔꯥ
ꯑꯩ ꯍꯪꯗ꯭ꯔꯔꯤ
ꯆꯥꯝꯃ ꯆꯅꯤ ꯈꯛꯇ ꯂꯧꯔꯝꯅꯤ ꯗꯤꯃꯥꯄ꯭ꯔꯨ ꯑꯣꯏꯕꯅꯤꯅ꯫
ꯎꯝ
ꯄꯤꯠ ꯄꯣꯁꯇ ꯊꯥꯔꯝꯅꯤ ꯃꯣꯏꯗꯣ ꯗꯤꯃꯥꯄꯨꯔ ꯀꯤꯛꯇꯣ ꯑꯗꯣ ꯅ꯭ꯌꯨ ꯕꯤꯂꯦꯟꯁ ꯇꯨ ꯂꯩꯕ꯭ꯔꯥ?
ꯈꯪꯗꯦ ꯐꯖꯅ ꯌꯦꯡꯗ‌ꯦ ꯃꯣꯏꯒꯤꯗꫭ ꯈꯣꯡꯎꯞ ꯐꯖ ꯐꯖꯕ ꯂꯩ꯫
ꯑꯈꯣꯏ ꯅꯍꯥꯟ ꯑꯩ ꯅ꯭ꯌꯨꯕꯤꯂꯦꯟꯁ ꯀꯛꯄ ꯃꯐꯝꯗꯨ ꯑꯣꯏꯔꯝꯅꯤ꯫ ꯈꯪꯗꯦ ꯑꯗꫭ ꯑꯗꯨ ꯅꯨꯄꯤꯗꯣ ꯎꯝ__ ꯑꯗꯨꯒꯤꯗꯣ ꯊꯤꯕ ꯐꯪꯗꯕ꯫ ꯀ꯭ꯔꯤꯛ ꯗꯤꯖꯥꯏꯔ ꯀꯤꯛꯁ ꯍꯥꯏꯔ ꯃꯣꯏ ꯑꯗꯨꯃꯥꯏꯅ ꯇꯧꯕꯅꯦꯕ ꯅꯍꯥꯟꯗꯤ꯫
ꯅꯪꯉꯣꯟꯗ ꯑꯩ ꯍꯥꯏꯌꯦꯅꯗꯤ ꯃꯄꯨꯔ ꯀꯤꯛ ꯏꯁꯇꯣꯔꯒꯤꯗꯣ꯫
ꯑ
ꯐꯖꯥꯥꯏꯌꯦ ꯈꯨꯎꯞ ꯃꯣꯏꯒꯤꯗꯨ ꯎꯝ ꯅꯣꯏꯅ ꯂꯥꯎꯕ ꯄꯤꯡꯗꯨꯁꯨ ꯐꯖꯕꯅꯦꯕ ꯑꯣ ꯑꯗꯨ ꯀꯂꯔꯗꯨꯁꯨ ꯃꯣꯏꯗꯗꯤ꯫ ꯍꯧꯖꯤꯛ ꯅꯨꯄꯤꯗꯨꯗꯤ ꯇꯥꯡꯈꯨꯜ ꯅꯨꯄꯤ ꯃꯥꯜꯂꯦ꯫
ꯑꯣ ꯅꯍꯥꯟ ꯑꯩꯅ ꯑꯩꯒꯤ ꯅ꯭ꯌꯨ ꯕꯤꯂꯦꯟꯁ ꯂꯥꯎꯕ ꯅꯨꯄꯤꯗꯨꯗꯤ ꯁ꯭ꯅꯥꯄꯇꯤꯗ ꯂꯩꯌꯦ ꯍꯥꯏꯌꯦꯕ
ꯑꯣ___ ꯑꯁ! ꯃꯥꯗꯤ ꯄꯩꯁꯥ ꯌꯥꯝ ꯂꯥꯎꯑꫭꯏꯗ ꯍꯧꯖꯤꯛ ꯂꯥꯛꯏꯕ ꯈꯣꯡꯎꯞ ꯅꯨꯄꯤꯗꯨꯗꯤ ꯇꯥꯡꯃꯥꯟꯂꯦ ꯁꯤꯞꯄꯤꯡ ꯆ꯭ꯔꯥꯖꯇꯣ ꯍꯥꯥ___
ꯅꯪꯒꯤꯗꯣ ꯂꯧꯎꯔꯕ꯭ꯔꫭꯕ?
ꯀꯔꯝꯕ?
ꯅꯪꯒꯤ ꯈꯣꯡꯒꫭꯞ ꯂꯥꯎꯋꯦ ꯍꯥꯏꯕꯗꯣ ꯂꯥꯎꯗꯕ꯭ꯔꯥꯕ?
ꯂꯥꯎꯔꯦꯅ
ꯑꯣ ꯑꯃ ꯄꯤꯡꯗꯨ ꯂꯧꯕ꯭ꯔꯥ ꯑꯩꯈꯣꯏ___ ꯆꯥꯞꯃꯥꯟꯅꯕ
ꯎꯝ ꯎꯝ
ꯎꯝ ꯑꯗꯨꯒ ꯑꯃꯨ ꯈꯥꯡꯕꯅꯦ ꯑꯁ ꯅꯍꯥꯟ ꯑꯩꯅ ꯄꯝ ꯁꯨ ꯂꯥꯎꯕꯗꯣ ꯅꯍꯥꯟ ꯑꯩ ꯄꯝꯁꯨ ꯑꯃ ꯑꯃꯨꯕ ꯑꯃ ꯂꯥꯛꯑ ꯍꯥꯏꯕꯗꯣ ꯌꯥꯝ ꯍꯥꯞꯄ ꯅꯨꯡꯉꯥꯏꯌꯦ ꯅꯣꯏꯁꯨ ꯂꯥꯎꯕ ꯌꯥ ꯌꯥꯅꯦ
ꯀꯌꯥ ꯄꯤꯌꯦ ꯍꯥꯏꯕ ꯄꯩꯁꯥ
ꯑꯣ ꯆꯥꯃ ꯆꯅꯤ ꯆꯍꯨꯝꯒ ꯌꯥꯡꯈꯥꯏꯗ ꯇꯥꯗꯤ ꯇꯥꯗꯝꯅꯤ ꯑꯗꯨ ꯑꯣꯏꯁꯨ꯫ ꯈꯣꯏꯅ ꯍꯥꯏꯃꯟꯕꯒꯤ ꯆꯍꯨꯝꯒꯤ ꯀꯨꯟꯗ ꯂꯧꯕ ꯂꯧꯕ ꯄꯪꯉꯦ꯫ ꯑꯈꯣꯏꯗꯣ ꯃꯤꯒꯤꯁꯨ ꯑꯅꯤ ꯂꯧꯕꯒꯤ꯫
ꯃꯃꯤꯒꯤꯗꯨꯗꯤ ꯆꯥꯎꯋꯦ ꯍꯥꯏꯌꯦ꯫
ꯈꯔ ꯆꯥꯎꯋꯦ ꯍꯥꯏꯌꯦ ꯑꯗꯣ ꯃꯥꯒꯤꯗꯣ ꯈꯔ ꯄꯤꯛꯄ ꯂꯩꯗꯕ꯫ ꯑꯗꯣ ꯁꯣꯛꯁ ꯍꯥꯞꯄꯗꯤ ꯌꯥꯏꯌꯦ ꯍꯥꯏꯕꯅꯦ ꯕꯤꯒꯤꯁꯨ꯫ ꯕꯤꯒꯤꯁꯨ ꯆꯞ ꯑ ꯃꯣꯏ ꯅꯤꯒꯤ ꯈꯣꯡꯗ ꯆꯞ ꯃꯥꯟꯅꯕꯅꯤꯕ ꯌꯥꯝ ꯄꯤꯛꯄꯅꯦ ꯕꯤꯒꯤꯗꯨꯁꯨ ꯑꯗꯣ ꯍꯥꯞ ꯄꯗꯤ ꯑꯗꯨꯝ ꯌꯥꯗꯤ ꯌꯥꯏ ꯑꯗꯨ ꯑꯣꯏꯔꯁꯨ ꯂꯨꯖꯇꯤ ꯑꯣꯏ ꯑꯗꯨ ꯑꯣꯏꯔꯁꯨ ꯃꯊꯥꯛꯇ ꯕꯦꯜ ꯂꯩꯕꯅꯤꯅ꯫
ꯑ
ꯃꯨꯖꯥ ꯍꯥꯞꯄ꯭ꯔꯒ ꯍꯥꯞꯄꯣ ꯍꯥꯢꯌꯦ ꯍꯥꯏꯕꯅꯦ ꯑꯩ ꯃꯥꯒꯤꯗꯤ ꯀꯔꯤꯒꯤꯅꯣ ꯇꯣ ꯃꯥꯒꯤ ꯍꯣꯏ ꯈꯣꯏꯖꯣꯝꯗꯨꯁꯨ ꯇꯦꯟꯃꯟꯕꯒꯤꯅꯦ
ꯎꯝ ꯑ
ꯄꯥꯃꯨ ꯌꯥꯏ ꯐꯖꯗꯤ ꯐꯖꯕꯅꯦ ꯑꯗꯣ
ꯎꯝ ꯈꯣꯏꯁꯨ ꯅꯍꯥꯟ ꯑꯣꯟꯂꯥꯏꯟꯗ ꯍꯥꯡꯕꯗꯦ ꯁꯤꯄꯤꯡ ꯆꯥꯔꯁ ꯑꯃꯨꯛꯀ ꯂꯧꯒꯅꯤ ꯍꯥꯏꯕꯗꯒꯤ ꯇꯣꯛꯈ꯭ꯔꯕꯅꯤ
ꯅꯪꯒꯤ ꯄꯣꯠ ꯊꯥꯕ ꯃꯇꯝꯗ ꯊꯥꯕ ꯊꯥꯕꯤꯕ ꯌꯥꯏꯅ ꯑꯗꯣ
ꯑꯩꯁꯨ ꯂꯧꯅꯤꯡꯕ ꯌꯥꯝꯃꯟꯕꯒꯤ ꯍꯧꯖꯤꯛ ꯃꯊꯥ ꯁꯥꯔꯅ ꯑꯃꯀ ꯁ꯭ꯂꯤꯞ ꯄꯥꯔꯛ ꯔꯣꯛꯁꯇꯨꯁꯨ ꯂꯧꯅꯤꯡꯕꯒꯨꯝ ꯃꯊꯥ ꯁꯥꯏꯌꯦ ꯌꯥꯝ
ꯎ ꯈꯥꯏ
ꯅꯣꯏꯗꯤ ꯄꯨꯡ
ꯅꯪꯅꯣꯢꯒꯤ ꯀ꯭ꯔꯣꯛꯇꯨ ꯂꯧꯔꯣ ꯂꯧꯔꯣꯅ ꯑꯗꯨꯗꯤ
ꯎꯝ ꯍꯧꯖꯤꯛ ꯑꯃꯨꯛꯀ ꯄꯩꯁꯥ ꯂꯥꯛꯄꯗ ꯇꯧꯔꯅꯤ
ꯎꯝ ꯆꯥꯃꯉꯥ ꯑꯩ ꯆꯥꯃꯉꯥꯗ ꯂꯩꯌꯦ ꯌꯥꯝ ꯐꯖꯕ ꯂꯥꯎꯗ꯭ꯔꯁꯨ ꯑꯗꯨꯝ ꯆꯍꯤ ꯑꯃ ꯍꯥꯞꯄ ꯌꯥꯔꯗꯤ ꯌꯥꯔꯦꯗ
ꯍꯣꯁꯄꯤꯇꯥꯜ ꯆꯠꯄꯗ ꯑꯩ ꯁꯦꯠꯅꯤꯡꯕꯒꯤꯅꯤꯗ
ꯀ꯭ꯔꯣꯛꯁꯇꯤ ꯁꯃꯤ ꯆꯍꯤ ꯑꯃꯗꯤ ꯑꯗꯨꯝ ꯍꯥꯞꯇꯤ ꯍꯥꯞꯈ꯭ꯔꯅꯤꯕ
ꯎꯝ ꯏꯃꯥꯟꯅꯕꯤꯁꯤꯡꯗꯤ ꯆꯍꯤ ꯃꯔꯤ ꯃꯉꯥ ꯍꯥꯞꯄ꯭ꯔꯥ ꯂꯩꯗ
ꯃꯣꯏꯒꯤꯗꯤ ꯑꯣꯔꯤꯖꯤꯅꯦꯜ ꯑꯣꯏꯕꯒꯤ ꯑꯣꯏꯔꯝꯅꯤ
ꯍꯗꯥꯥꯡꯒꯤꯗꯨꯁꯨ ꯑꯗꯨꯝ ꯍꯥꯞꯄ ꯌꯥꯅꯤꯅ
ꯐꯥꯔꯁ ꯀꯣꯄꯤ ꯐꯥꯎ ꯑꯗꯨꯝ ꯍꯥꯞꯄ ꯌꯥꯏꯗ ꯑꯁ ꯌꯥꯝ ꯀꯔꯤꯔꯥ ꯌꯥꯝ ꯀꯨꯏꯅ ꯍꯥꯞꯄꯗꯁꯨ ꯇꯜꯂꯦꯗ ꯑꯅꯥꯎ ꯑꯅꯥꯎꯕ ꯑꯗꯨꯝ ꯂꯧꯅꯤꯡꯕꯅꯤ ꯆꯍꯤ ꯃꯔꯤꯗꯤ ꯍꯥꯞꯅꯤꯡꯉꯦꯗ ꯑꯩꯗꯤ
ꯃꯒꯗꯤ ꯍꯧꯖꯤꯛ ꯅꯋꯥꯟ ꯀꯤ ꯍꯤꯒꯨꯝꯅꯗꯤ ꯆꯥꯎꯊꯣꯛꯈ꯭ꯔꯦ ꯆꯥꯎꯃꯟꯕꯅꯤ
ꯎꯝ ꯎ
ꯑꯗꯨ ꯑꯣꯏꯔꯁꯨ ꯁꯦꯠꯂꯒꯗꯤ ꯂꯩ ꯃꯥꯗꯤ
ꯌꯥꯝ ꯌꯥꯝ ꯀꯨꯏꯅ ꯍꯥꯞꯄꯗꯣ ꯇꯜꯂꯦꯕ
ꯑꯥ ꯑꯩꯁꯨ ꯄꯩꯁꯥ ꯈꯔꯗꯤ ꯊꯝꯕꯒꯤꯦꯅꯦꯗ ꯍ ꯔꯥꯏꯗꯤ ꯇꯣꯃꯅꯤ ꯇꯝ ꯑꯦꯕ
ꯅꯪꯒꯤ ꯄꯣꯠꯇ ꯀꯔꯝ ꯀꯥꯟ ꯑꯔꯥꯡꯝ ꯀꯥꯟꯗ ꯊꯥꯒꯅꯤ ꯍꯥꯏꯕ꯭ꯔꯣ
ꯀꯔꯤꯁꯨ ꯍꯥꯏꯔꯛꯇꯦ ꯄꯩꯁꯥꯁꯨ ꯅꯥꯏꯗꯕ ꯃꯥꯗꯦ ꯑꯗꯨꯅ ꯑꯩ ꯀꯔꯤꯁꯨ ꯍꯥꯏꯗ꯭ꯔꯔꯤ ꯍꯥꯏꯅꯤꯡꯗ꯭ꯔꯦ ꯃꯣꯏꯗꯁꯨ
ꯅꯍꯥꯟ ꯅꯍꯥꯟ ꯊꯥꯅꯤꯉꯥꯏ ꯄꯩꯁꯥ ꯄꯤꯕꯗꯣ ꯃꯉꯣꯟꯗ ꯄꯤꯕ꯭ꯔꯥꯅ
ꯄꯤꯗꯦ ꯑꯗꯨꯒ ꯑꯄꯥ ꯑꯅ ꯅꯍꯥꯟ ꯖꯣꯕ ꯀꯥꯔꯠ ꯐꯥꯡꯕꯒꯤ ꯑꯃꯨꯛꯀ ꯑꯩꯉꯣꯟꯗ ꯂꯤꯁꯤꯡ ꯑꯃ ꯄꯤꯌꯣ ꯍꯥꯏꯕꯒꯤ ꯄꯩꯁꯥꯗꯣ ꯑꯩꯉꯣꯟꯗ ꯊꯥꯈ꯭ꯔꯅꯨ ꯅꯪꯒꯤ ꯊꯝꯈ꯭ꯔꯣ ꯍ ꯍꯥꯏꯈ꯭ꯔꯥꯕꯅꯦꯕ
ꯎꯝ ꯑꯗꯣ ꯊꯥꯗꯕ꯭ꯔꯣ
ꯊꯥꯗꯦ ꯑꯩꯅ ꯐ꯭ꯔꯤꯖꯇꯨ ꯄꯤꯅꯤꯡꯉꯥꯏꯁꯨ ꯄꯤꯕꯗ ꯑꯣꯅꯥ ꯇꯥꯏꯅꯔꯒꯂꯣ ꯏ ꯃꯛ ꯁꯣꯏꯔ ꯂꯥꯏꯔꯦ ꯍꯧꯖꯤꯦ ꯃꯥꯅ ꯊꯣꯛ ꯊ ꯊꯣꯛꯄ ꯇꯔꯦ ꯂꯥꯏꯔꯦ
ꯒ ꯐ꯭ꯔꯤ ꯇ ꯇꯨꯕ ꯌꯥꯔꯣꯏ ꯑꯗꯨꯗꯤ ꯅꯪ ꯄꯥꯝꯕ ꯃꯑꯣꯡꯗ
ꯃꯥꯅ ꯊꯣꯛ ꯊꯣꯛꯄꯗ ꯇꯧꯔ ꯂꯩꯔꯦ ꯍꯟꯗꯛꯇꯣ ꯑꯩꯉꯣꯟꯗꯁꯨ ꯄꯩꯁꯥ ꯈꯔ ꯆꯠꯄꯅꯤꯅ ꯑꯩ ꯌꯨꯝꯗ ꯄꯣꯠ ꯊꯥꯅꯤꯡꯉꯥꯏꯁꯨ ꯍꯥꯏꯅꯤꯡꯗ꯭ꯔꯦꯅ ꯄꯩꯁꯥ ꯂꯥꯛꯏꯕ ꯃꯇꯝꯗꯒꯤ ꯇꯥꯎꯄꯁꯤꯅꯨ ꯅꯪ ꯂꯥꯛꯏꯕꯅꯤ
ꯅꯗ꯭ꯔꯦ ꯍꯒꯁꯦ